ꯍꯜꯂꯣ
ꯎꯝ ꯇꯥꯏꯀꯣ
ꯑ ꯇꯥꯏ ꯑꯃꯨꯛ ꯂꯥꯛꯑꯦ ꯃꯦꯁꯦꯖ
ꯎꯕ ꯀꯥꯟ ꯃꯊꯥ ꯑꯃ ꯁꯥꯕ ꯑꯃ ꯂꯩꯌꯦ ꯎꯝ ꯍꯁ ꯍꯁ ꯍꯤꯜꯁ ꯁꯥꯔꯝꯃꯦ ꯑꯩ ꯕꯦꯒꯛꯇ ꯊꯝꯕ ꯑꯗꯨ ꯇꯥꯎꯔꯝꯔꯒ ꯂꯩꯔꯝꯃꯦ ꯅꯍꯥꯟ ꯑꯩ ꯕꯦꯒ ꯊꯝꯕ ꯑꯃ ꯂꯩꯌꯦꯕ ꯑꯗꯨꯗ ꯑꯩ ꯆꯪꯗꯕꯁꯨ ꯀꯨꯏꯔꯦ
ꯑꯣ ꯑꯗꯣ ꯀꯌꯥ ꯑꯣꯏꯕ꯭ꯔꯥ ꯃꯃꯥꯟꯗꯣ
ꯇꯨ ꯀ
ꯑꯗꯨ ꯑꯣꯏꯔꯗꯤ ꯑꯗꯨꯝ ꯅꯅꯥꯑꯣꯅ ꯅꯅꯥꯪꯅ ꯄꯥꯝꯝꯕ꯭ꯔꯗꯤ
ꯄꯥꯝꯃꯗꯤ ꯄꯥꯝꯃꯦꯗ ꯄꯩꯁꯥ ꯂꯥꯏꯔꯔꯣꯏ ꯑꯗꯨꯒꯤꯗꯤ
ꯂ ꯑꯗꯨꯅ
ꯑꯗꯨ ꯂꯥꯏꯒꯅꯤ ꯇꯔꯁꯨ ꯄꯣꯠ ꯑꯇꯣꯞꯄ ꯂꯥꯏꯅꯤꯡꯕꯗꯣ ꯌꯨꯝꯒꯤ
ꯐ ꯃꯊꯥꯡꯗꯗꯤ ꯌꯥꯝꯕ ꯑꯗꯨ ꯑꯁ ꯑꯗꯨꯗꯤ ꯉꯥꯝꯃꯔꯣꯏꯗ ꯑꯗꯨꯍ ꯏꯀꯥ ꯂꯩꯦꯀꯥ ꯐꯁꯥꯟꯗꯒꯤ ꯍꯦꯟꯅ ꯍꯣꯡꯕꯅꯤ ꯑꯗꯨꯒꯤꯁꯨ ꯑ ꯅꯍꯥꯟ ꯈꯪꯕꯗꯒꯤ ꯄꯩꯁꯥ ꯂꯥꯏꯔꯤ ꯔ ꯀꯥꯟꯗ ꯂꯥꯎꯒꯦꯅ
ꯎꯝ
ꯍꯧꯖꯤꯛꯇꯤ ꯂꯥꯏꯔꯔꯕ ꯑꯗꯨꯒꯤ
ꯑꯣ
ꯍꯧꯖꯤꯛꯇꯤ ꯑꯗꯨꯒꯤꯅꯤ ꯍꯧꯖꯤꯛꯇꯤ ꯌꯥꯔꯔꯣꯏ ꯑꯗꯨꯒꯤ ꯄꯩꯁꯥ ꯇꯣ ꯈꯔ ꯆꯦꯟ ꯂꯩꯕꯥꯏ ꯍꯧꯖꯤꯛꯇꯤ ꯑꯗꯨꯒꯤꯗꯤ ꯂꯧꯕ ꯉꯝꯃꯔꯣꯏ ꯑꯩ ꯂꯥꯛꯈ꯭ꯔꯀ ꯍꯥꯏꯔꯒ
ꯀꯔꯤ ꯌꯦꯟꯁꯥꯡ ꯊꯍꯟꯗꯣꯏꯅꯣ ꯉꯁꯤ
ꯀꯔꯤ
ꯐ ꯏꯟꯁꯥꯡ ꯊꯣꯡꯗꯅ
ꯥꯟ ꯑꯗꯨꯣ ꯃꯣꯏ ꯊꯦꯡꯉꯗꯤꯀꯣ ꯍꯥꯏꯕꯗꯤ ꯇ ꯑꯅꯤ ꯑꯍꯨꯝ ꯆꯠꯂꯒ ꯊꯦꯡꯒꯗꯤ ꯎꯝ ꯑꯗꯨ ꯑꯁꯨꯃꯥꯏꯅ ꯊꯦꯡꯅꯅꯤ ꯂꯥꯎꯕ ꯌꯥꯏ ꯈꯔ ꯉꯥꯟꯅ ꯂꯥꯛꯑ ꯗꯤ ꯂꯥꯎꯑꯣ ꯉꯥꯝꯃꯔꯣꯏ ꯑꯦ
ꯎꯝ ꯈꯔ ꯍꯥꯏꯗꯤ ꯃꯇꯥꯡꯕꯨ ꯂꯥꯎꯅꯤꯡꯉꯥꯏ ꯃꯥꯜꯦ ꯃꯣꯏꯒꯤꯁ
ꯃꯇꯝ ꯍꯥꯏꯕꯗꯤ ꯁꯃꯅꯥꯒꯨꯝꯕ ꯁꯥꯡꯉ ꯆꯠꯂꯗꯤ ꯈꯔ ꯐꯥꯏꯌꯦꯗꯅ
ꯍꯣꯏ ꯑꯗꯨꯒꯨꯝꯅꯗꯤ ꯆꯥꯅꯤꯡꯉꯥꯏ ꯃꯥꯟꯗꯦꯕꯣ
ꯑꯣ ꯑꯗꯨ ꯑꯗꯨꯃꯥꯏꯅ ꯆꯠꯂꯗꯤ ꯌꯥꯏꯌꯦ ꯑꯗꯨꯗꯤ ꯆꯠꯇ꯭ꯔꯗꯤ ꯂꯥꯏꯕ ꯉꯥꯝꯃꯔꯣꯏꯁꯨ
ꯑꯁꯤꯗꯒꯤꯗꯤ ꯑꯩꯗꯣ ꯎꯝ ꯑꯣꯗꯔꯕꯨꯗꯤ ꯇꯧꯗ꯭ꯔꯤꯕ ꯑꯗꯨꯒꯤ ꯈꯥꯡꯗꯦ ꯑꯗꯣ ꯑꯥꯗ ꯂꯩꯕ ꯀꯥꯟꯗ ꯑ ꯑꯗꯨ ꯂꯩꯕ ꯀꯥꯟꯗꯗꯤꯀꯣ ꯐ꯭ꯂꯤꯞꯀꯥꯔꯠꯀ ꯆꯞ ꯃꯥꯟꯅꯕꯅꯦ ꯍꯥꯏꯗꯤ ꯅꯨꯃꯤꯠ ꯑꯃ ꯑꯅꯤ ꯑꯍꯨꯝ ꯃꯅꯨꯡꯗ ꯑꯗꯨꯝ ꯂꯥꯛꯄꯅꯦꯕ ꯑꯁꯤꯗꯗꯤ ꯈꯪꯗꯦ ꯌꯥꯝ ꯅꯨꯡꯉꯥꯏꯌꯦ
ꯁꯤꯗꯤ ꯀ ꯑꯩ ꯃꯦꯁꯦꯖ ꯉꯁꯥꯏ ꯂꯥꯛꯔꯒꯥꯟꯅ ꯑꯩ ꯈꯪꯉꯦ
ꯎꯁꯨꯋꯥꯔꯝꯒꯅꯤ
ꯑꯗꯨ ꯕꯦꯛꯇ ꯊꯥꯝꯕꯒꯤ ꯑꯣꯏꯔꯝꯝꯒꯅꯤꯅ ꯑꯩꯅ ꯈꯪꯕꯀꯣ ꯑꯩ ꯑꯦꯞꯁꯨ ꯄꯥꯏꯗꯕꯨ ꯀꯨꯏꯔꯦꯕ ꯅꯍꯥꯟ ꯊꯥꯡꯒꯤ ꯆꯍꯤꯗꯣ ꯑꯗꯨꯗꯅꯦꯕ ꯑꯩꯅ ꯗꯤꯂꯦ ꯇꯥꯎꯈ꯭ꯔꯕꯁꯨꯀꯣ ꯑꯩꯒꯤ ꯐꯣꯟ ꯍꯌꯦꯡ ꯌꯥꯝ ꯆꯠꯄꯒꯤ ꯗꯤꯂꯦ ꯇꯥꯎꯕ ꯀꯨꯏꯔꯦꯕ ꯑꯗꯨ ꯃꯁꯤꯅ ꯃꯦꯁꯦꯖ ꯑꯃꯨꯛ ꯂꯥꯛꯔꯒ ꯑꯩ ꯈꯪꯉꯦ ꯑꯗꯨꯒ ꯀꯦꯟꯁꯦꯜ ꯇꯥꯎꯕ ꯃꯐꯝꯁꯨ ꯂꯩꯇꯦ ꯁꯨꯃꯥꯏꯅ ꯇꯥꯎꯕ꯭ꯔꯥꯅꯦ ꯀꯟꯖꯦꯜ ꯇꯥꯎꯕ
ꯑꯩ ꯒ꯭ꯌꯥꯟ ꯇꯥꯗ꯭ꯔꯦ ꯃꯣꯏꯒꯤꯁꯦ ꯌꯥꯝ ꯈꯔꯗꯤ ꯂꯨꯕꯅꯤꯀꯣ ꯃꯣꯏꯒꯤꯁꯦ
ꯑꯗꯨꯒꯤꯅꯦ ꯀꯦꯟꯁꯦꯜ ꯇꯧꯅꯤꯡꯉꯥꯏ ꯂꯥꯏꯇꯕꯁꯦ ꯐꯠꯇꯦ ꯁꯦꯡꯕ ꯑꯦꯞ ꯏꯁꯇꯇꯤ ꯂꯑꯒꯗꯕꯅꯤ
ꯎꯝ ꯗꯅꯥ ꯀꯣꯜ ꯇꯔꯥꯏ
ꯀꯔꯤꯒꯤꯔ
ꯇꯅꯤꯡꯉꯣ ꯃꯥꯦ
ꯍ ꯃꯥꯁꯨ ꯇꯥꯥꯎꯕꯅ ꯏꯅꯣ ꯑꯣꯏ ꯏꯗ
ꯑꯗꯨꯝ ꯃꯔꯛ ꯃꯔꯛꯇ ꯇꯥꯎꯋꯏꯗ ꯀꯨꯏꯔꯦ ꯇꯥꯎꯗꯕ
ꯍ ꯎꯝ ꯎꯝ ꯎꯝ ꯑꯩꯅ ꯈꯟꯕꯗꯤꯀꯣ ꯏꯆꯦꯈꯣꯏ ꯅꯍꯥꯟ ꯅꯣꯏ ꯑꯥꯗ ꯂꯥꯏꯕ ꯃꯐꯝꯗꯒꯤ ꯀꯣ ꯍꯤꯜꯁ ꯌꯦꯡꯕꯤꯌꯣ ꯍꯥꯏꯅ ꯇꯥꯎꯒꯦꯅ ꯈꯥꯟꯕꯅꯦ
ꯌꯥꯝ ꯍꯥꯏꯗꯤ ꯃꯣꯜꯗꯒꯨꯝꯕ ꯅꯠꯇ꯭ꯔꯗꯤꯀꯣ ꯍꯥꯏꯗꯤ ꯁꯦꯀꯦꯟ ꯍꯦꯟꯒꯨꯝꯕꯗꯣ ꯂꯩꯇꯦꯕ ꯑꯗꯣ ꯑꯣꯟꯂꯥꯏꯟꯗꯒꯤ ꯑꯗꯨꯝ ꯂꯧꯔꯛꯄꯅꯦꯕ ꯌꯥꯝ ꯇꯪ ꯍꯣꯏ ꯑꯇꯩꯗꯤꯀꯣ ꯑꯗꯨꯝ ꯃꯣꯜꯗ ꯅꯠꯇ꯭ꯔꯒ ꯏꯁꯇꯣꯔꯗꯒꯨꯝꯕ ꯂꯥꯛꯕꯅꯦꯕ ꯑꯣ ꯌꯥꯝ ꯇꯥꯡꯉꯦꯕ ꯑꯦꯁ ꯑꯦꯁ ꯑꯦꯁ ꯀꯨꯝꯕꯗꯤ ꯂꯥꯛꯑꯦ ꯑꯗꯣ ꯀ꯭ꯋꯥꯂꯤꯇꯤꯗꯣ ꯐꯖꯗꯦꯕ ꯑꯗꯨꯒꯤ ꯑꯗꯨꯝ ꯑꯣꯟꯂꯥꯏꯟꯗꯒꯤ ꯂꯥꯛꯧꯕꯅꯦ ꯃꯣꯏꯁꯨ
ꯑ ꯑꯩꯈꯣꯏꯒꯤ ꯇ꯭ꯔꯤꯐꯇꯒꯤ ꯍꯥꯏ ꯑꯩꯈꯣꯏ ꯑꯩꯖꯤꯗ ꯌꯦꯡꯕꯗꯣ ꯑꯗꯨꯗ ꯇꯥꯎꯕꯅ ꯐꯥꯏꯌꯦꯗ ꯑꯩꯈꯣꯏꯒꯤ ꯁꯦꯟꯇꯤꯃꯤꯇꯔ ꯍꯥꯏꯔꯒ ꯀꯣ ꯍꯣꯏ ꯇꯧꯃꯤꯟꯅꯔꯁꯦ ꯀꯩꯅꯣ ꯂꯨꯍꯣꯡ ꯇ꯭ꯔꯤꯉꯥꯏꯗꯦ ꯇꯥꯎꯁꯦ
ꯑꯩꯒꯤꯗꯤꯗꯤ ꯑꯁꯤꯒꯤ ꯆꯍꯤꯒꯤ ꯗꯤ ꯑꯩꯗꯤ ꯂꯥꯎꯅꯤꯡꯗ꯭ꯔꯦ
ꯅꯪ ꯅꯥ ꯅꯍꯥꯟꯅꯦ ꯌꯥꯝꯕꯒꯤ ꯑꯦ ꯈ꯭ꯋꯥꯟꯈꯣꯏꯗ ꯑ ꯅꯠꯇꯦ ꯃꯌꯥ ꯁꯦꯝ ꯑꯣꯏꯣꯏꯗ ꯍꯥꯏ ꯕꯥꯁꯁꯨ ꯂꯧꯅꯤꯡꯕꯅꯦ ꯂꯧꯁꯦ ꯍꯥꯏꯔ ꯀꯥꯟꯗ ꯂꯧꯃꯤꯟꯅꯁ ꯍꯥꯏꯕꯥꯅꯦ
ꯀꯣ ꯏꯆꯦ ꯑꯃꯒꯤ ꯀ꯭ꯔꯣꯛꯁ ꯅꯍꯥꯟ ꯂꯥꯎꯋꯦꯗꯅ
ꯎꯝ
ꯑꯗꯨꯗ ꯑꯩꯈꯣꯏ ꯏꯃꯥꯟꯅꯕꯤ ꯄꯤꯅꯣ ꯄꯥꯏꯕ ꯅꯨꯄꯤꯗꯣ ꯆꯠꯁꯦ ꯍꯥꯏꯌꯦ ꯃꯥ ꯀ꯭ꯔꯣꯁ ꯄꯥꯝꯕ ꯃꯥꯜꯂꯦ
ꯑꯣ ꯄꯩꯁꯥ ꯂꯥꯛꯕꯅꯤꯅ ꯍꯧꯖꯤꯛꯇꯤ ꯑꯩ ꯑꯩꯒꯤ ꯄꯩꯁꯥꯗꯤ ꯑꯩ ꯂꯥꯏꯔꯤꯛ ꯂꯩꯅꯤꯡꯕꯀꯣ
ꯎꯝ
ꯑꯣꯀꯦ ꯍꯧꯖꯤꯛꯇꯤ ꯕꯖꯦꯠ ꯂꯣꯏ ꯇꯥꯎꯈ꯭ꯔꯦꯕ ꯄꯩꯁꯥ ꯂꯥꯏꯔꯔꯣꯏ ꯍꯧꯖꯤꯛꯇꯤ ꯑꯗꯨꯒꯤ ꯃꯊꯪꯗ ꯑꯩꯈꯣꯏꯁꯨ ꯑꯣ ꯑ ꯑꯥ ꯑꯩꯁꯨ ꯑꯗꯨꯒꯤ ꯄꯩꯁꯥꯁꯨ ꯊꯝꯅꯤꯡꯉ ꯑꯥ ꯑꯁꯤꯒꯤ ꯇꯔꯤꯛ ꯃꯔꯤꯗꯀꯣ
ꯎꯝ
ꯇꯥꯔꯤꯛ ꯃꯔꯤꯗ ꯖꯨꯂꯥꯏ
ꯑꯗꯨ ꯀꯥꯏꯗ ꯇꯥꯎꯗꯣꯏꯅꯣ
ꯀꯃ꯭ꯌꯨꯅꯤꯇꯤ ꯍꯣ ꯀꯩꯅꯣ ꯍꯥꯏꯕꯅꯦ ꯑꯃꯨꯛ ꯀ ꯍꯥꯏꯔꯒꯦ ꯀꯣ ꯆꯠꯂꯁꯦꯀꯣ ꯆꯠꯁꯦꯀꯣ ꯑꯗꯨꯒꯤ ꯄꯩꯁꯥꯁꯨ ꯊꯝꯅꯤꯡꯕ ꯑꯗꯨꯒꯤꯅꯤ ꯑꯗꯨꯒ ꯑꯃꯨꯛ ꯍꯥꯏꯕꯗꯤ ꯑꯇꯣꯞꯄꯁꯨ ꯑꯩ ꯂꯩꯅꯤꯡꯕ ꯑꯗꯨꯒꯤ ꯑꯁꯤꯒꯤ ꯑꯁꯤꯒꯤ ꯄꯩꯁꯥꯗꯤ ꯂꯣꯏ ꯆꯠꯀꯅꯤ ꯑꯗꯨꯒꯤ ꯃꯊꯥꯡꯗꯅ ꯆꯠꯄ ꯇꯥꯔꯦ
ꯎꯝ ꯃꯊꯥꯡꯗꯗꯤ ꯑꯩꯗꯤ ꯎꯄꯥꯏ ꯂꯩꯔꯣꯏ ꯃꯊꯥꯡꯗꯗꯤ ꯑꯩ ꯏꯆꯥ ꯆꯠꯅꯤꯡꯉꯦ ꯑꯗꯣ ꯃꯊꯥꯡꯗ ꯌꯦꯡꯕ ꯇꯥꯔꯦ ꯃꯊꯥꯡꯗꯀꯣ ꯃꯊꯪꯗ ꯑꯣꯏꯔꯗꯤꯀꯣ ꯑꯩ ꯏꯆꯦꯒꯤ ꯃꯆꯥꯗꯣ ꯑꯩ ꯏꯆꯥꯟꯨꯄꯤꯗꯣ ꯃꯥꯒꯤꯦ ꯈꯥꯏꯗꯣꯛꯑꯣ ꯍꯥꯏꯌꯦ ꯃꯥꯒꯤ ꯗꯤꯃꯥꯟ ꯀꯟꯅ ꯇꯧꯔꯤ ꯍꯧꯖꯤꯛ
ꯑꯗꯣꯁꯨ ꯃꯣꯏꯒꯤꯗꯤ ꯌꯥꯝꯃꯗꯤ ꯆꯠꯂꯗ ꯆꯥꯃꯉꯥꯒꯨꯝꯕꯗꯤ ꯌꯥꯅꯤꯗ
ꯑꯗꯨ ꯊꯣꯛꯀꯗ꯭ꯔꯥ ꯊꯣꯛꯂꯣꯏꯗꯕ꯭ꯔꯥ ꯑꯗꯨꯁꯨ ꯈꯪꯗꯦ ꯍꯥꯏꯗꯤ ꯑꯩꯈꯣꯏꯒꯤ ꯒꯤꯌꯥꯟ ꯃꯥꯟ ꯇꯥꯗꯦ ꯑꯗꯨꯝ
ꯇꯨꯔꯁꯨ ꯌꯦꯡꯁꯤꯀꯣ ꯑꯩꯗꯤ ꯆꯠꯅꯤꯡꯉꯦ ꯆꯠꯇꯕꯁꯨ ꯀꯨꯏꯔꯦ ꯃꯊꯥꯝꯗꯤ ꯁꯣꯏꯗꯅ ꯆꯥꯁꯤ ꯐꯤꯔꯣꯜ ꯁꯦꯠꯅꯤꯡꯉꯥꯏꯁꯨ ꯂꯩꯥꯏꯇ꯭ꯔꯦ ꯑꯗꯨꯒ ꯉꯁꯥꯏ ꯀꯦꯇꯧ ꯄꯌꯨ ꯅꯨꯄꯤꯒ ꯑꯩꯈꯣꯏ ꯀꯣꯜ ꯇꯧꯔꯒ ꯃꯊꯪꯗ ꯎꯝ ꯃꯊꯥꯡꯗꯗꯤ ꯃꯊꯪꯗ ꯑꯩꯈꯣꯏ ꯀꯦꯞꯁꯤ ꯆꯥꯕ ꯆꯠꯁꯦ ꯍꯥꯏ ꯑꯩꯅ
ꯑꯝ
ꯍꯥꯏꯈ꯭ꯔꯕꯅꯤ ꯍꯣꯏ ꯃꯁꯦꯅ ꯍꯣꯏ ꯍꯣꯏ ꯌꯥꯏ ꯆꯠ ꯆꯠꯁꯦ ꯆꯠꯁꯦ ꯆꯠꯇꯕꯁꯨ ꯀꯨꯏꯔꯦ ꯑꯩꯈꯣꯏ ꯆꯠꯃꯤꯟꯅꯕ ꯍꯥꯏꯔꯦ
ꯍꯣꯏ ꯆꯠ ꯄꯁꯨ ꯌꯥ
ꯎꯝ ꯍꯥꯏꯕꯗꯤ ꯈꯔ ꯈꯔ ꯈꯥꯏꯗꯣꯛꯅꯔꯗꯤ ꯌꯥꯏꯌꯦꯗꯅ
ꯍꯣꯏ
ꯎꯝ ꯋꯥꯐꯥꯔ ꯂꯥꯏꯕ ꯀꯥꯟꯗ
ꯍ
ꯌꯨꯝꯁꯥ ꯀꯩꯁꯥꯒꯨꯝ ꯌꯨꯝꯁꯥ ꯀꯩꯁꯥꯗꯨꯗꯤ ꯂꯥꯛꯑꯦꯗꯅ
ꯑꯦꯈꯋꯥꯅꯤ ꯆꯂꯗꯤꯈꯋꯥꯒ ꯑꯉꯥꯡꯁꯤꯡ ꯀꯩꯅꯣꯝ
ꯑꯗꯨꯒꯤ ꯃꯣꯏꯁꯨ ꯄꯨꯕ ꯇꯥꯔꯦ ꯃꯣꯏꯒꯤ ꯄꯩꯁꯥꯁꯨ ꯂꯩꯕ ꯇꯥꯔꯦ ꯑꯗꯨꯅ ꯑꯩꯅ ꯈꯥꯟꯕꯗꯤꯀꯣ ꯎꯝ ꯃꯣꯏ ꯃꯣꯏꯒꯤ ꯁꯨ ꯄꯩꯁꯥ ꯀꯩꯗꯧꯔꯒ ꯆꯠꯁꯦ ꯍꯥꯏꯕꯗꯤ ꯊꯥꯎꯒꯤ ꯃꯅꯥꯎ ꯅꯨꯄꯥꯁꯨ ꯂꯥꯛꯑꯦꯗꯅ ꯃꯣꯏ ꯑꯍꯨꯝ ꯁꯨ ꯄꯨꯔꯁꯦꯅꯀꯣ ꯅꯪꯒꯤ ꯅꯅꯥꯎ ꯅꯨꯄꯥꯒꯤ ꯏꯅꯥꯎꯅ ꯅꯨꯄꯥ ꯑꯗꯨꯒ ꯊꯥꯎꯒꯤ ꯃꯅꯥꯎ ꯅꯨꯄꯥꯗ ꯑꯩꯈꯣꯏ ꯃꯣꯏ ꯑꯍꯨꯝꯁꯨ ꯄꯨꯁꯤ ꯁꯦꯡꯅ ꯅꯨꯡꯁꯤꯌꯦꯅ ꯃꯣꯏꯁꯨ ꯅꯒꯤ ꯂ ꯃꯣꯏꯅ ꯌꯥꯗ꯭ꯔꯗꯤ ꯅꯪꯒꯤꯔ ꯏꯅꯥꯎ ꯅꯨꯄꯥꯒꯤ ꯏꯅꯥꯎꯅ ꯅꯨꯄꯥ ꯊꯥꯎꯒꯤ ꯅꯅꯥꯎ ꯅꯨꯄꯥ ꯄꯨꯔꯒ ꯑꯩꯈꯣꯏ ꯍꯧꯖꯤꯛꯇꯤ ꯑꯩꯈꯣꯏꯗꯤ ꯑꯉꯥꯡ ꯂꯩꯕꯅꯤꯅ
ꯂꯣ ꯆꯥꯎ ꯆꯥꯎꯅ ꯥꯔꯗꯤ ꯀ ꯆꯥꯕꯒꯤ ꯃꯇꯥꯡꯗꯒꯤ ꯂꯣꯏ ꯄꯨꯔꯒꯦ ꯍꯧꯖꯤꯛꯀꯤ ꯍꯥꯟꯗꯤ ꯎꯄꯥꯏ ꯂꯩꯇ꯭ꯔꯦ ꯅꯤꯔꯒ ꯆꯥꯕꯅꯤꯅ
ꯃꯣꯏꯒꯤ ꯄꯩꯁꯥꯁꯨ ꯈꯥꯏꯗꯣꯛꯄ ꯇꯥꯔꯦ ꯃꯣꯏ ꯑꯍꯨꯝꯅ ꯑꯇꯣꯞꯄ ꯃꯐꯝꯗ ꯆꯠꯅꯤꯡꯉꯦ ꯍꯥꯏꯔꯗꯤ ꯃꯣꯏ ꯀꯨꯁꯤꯅꯤꯅ ꯑꯗꯨꯗꯤ
ꯑꯗꯨ ꯍꯣꯏ
ꯃꯣꯏ ꯃꯊꯟꯇ ꯃꯣꯏ ꯑꯍꯨꯝ ꯈꯛꯇ ꯆꯠꯀꯦ ꯍꯥꯏꯔꯁꯨ ꯌꯥꯏꯏ ꯍꯣꯏ ꯃꯣꯏꯗꯤ ꯏꯀꯥꯏꯕ ꯌꯥꯝ ꯀꯟꯕꯗꯣ ꯑꯗꯨꯒꯤ
ꯑꯩꯈꯣꯏꯗꯗꯤ ꯀꯥꯏꯔꯣꯏꯗ
ꯁꯨꯃꯥꯏ ꯇꯥꯎ ꯑꯩꯒꯤ ꯏꯅꯥꯎ ꯅꯨꯄꯥ ꯅꯪꯒꯤꯅꯥ ꯅꯨꯄꯥꯗꯤ ꯌꯥꯅꯤ ꯎꯝ ꯅꯪ ꯏꯅ ꯑꯟꯄꯗꯤ ꯌꯥ
ꯍꯣꯏ ꯍꯧꯖꯤꯛꯄꯗꯤ ꯌꯥꯈ꯭ꯔꯦ ꯄꯥꯁ ꯊ ꯑꯣꯈꯔ ꯃꯥꯁꯦ ꯄꯁꯕꯗ ꯀꯏꯔꯤ ꯀꯏꯗꯔꯤ ꯀꯣꯖ ꯅꯪꯒꯤ ꯑꯉꯥꯡꯗꯣ ꯈꯔ ꯋꯥꯠꯂꯤ
ꯗꯤ ꯋꯥꯗ ꯂꯩꯦ ꯈꯪꯗꯦ ꯃꯣꯏꯁꯦ ꯏꯀꯥꯏꯕ ꯌꯥꯝ ꯀꯥꯂꯦ ꯀꯔꯤꯒꯤꯅꯣ ꯍꯪꯉꯤꯕ꯭ꯔ
ꯎꯝ ꯍꯥꯏꯗꯤ ꯇꯣꯏꯅꯁꯨ ꯂꯩꯃꯤꯟꯅꯗꯕꯒꯤꯅꯦ ꯍꯥꯏꯗꯤ ꯃꯣꯏꯗꯣ ꯃꯣꯏꯒꯤꯗꯤ ꯍꯦꯟꯅꯗꯤ ꯑꯩꯈꯣꯏꯅ ꯑꯍꯥꯟꯕ ꯑꯣꯏꯕꯒꯤ ꯀꯣ ꯈꯔ ꯏꯀꯥꯏꯔꯣꯏ ꯃꯥꯜꯂꯦ ꯍꯥꯏꯗꯤ
ꯈꯣꯏ ꯆꯠꯂꯗꯤ ꯃꯣꯏꯗ ꯌꯦꯡꯅꯒ
ꯨꯞ ꯃꯣꯏ ꯃꯔꯨꯞ ꯃꯁꯦꯟ ꯆꯠꯂꯗꯤ ꯑꯗꯨꯃꯥꯏꯅ ꯇꯥꯎꯑꯣ ꯑꯩꯇꯣ ꯍꯣꯏ ꯂꯥꯏꯕꯒꯤꯅꯦ ꯃꯣꯏ ꯃꯁꯦꯜ ꯆꯥꯗꯗꯤ ꯑꯗꯨꯃꯥꯏ
ꯑ ꯇꯥꯎꯔꯦ ꯋꯥ ꯌꯥꯝ ꯉꯥꯡꯕꯗꯣ
ꯑꯗꯨ ꯑꯗꯨꯅꯦ
ꯇꯋꯦ ꯁꯥꯏꯁꯨ
ꯑꯍꯥꯟ ꯈꯔ ꯑꯣꯏꯕꯒꯤ ꯏ ꯀꯕ꯭ꯔ
ꯀꯤꯕꯗꯤ ꯅꯠꯇꯦꯗ ꯃꯣꯏ ꯑꯗꯨꯝ ꯏꯀꯥꯏꯕ ꯐꯥꯎꯕꯗꯣ ꯁꯨꯃꯥꯏ ꯏꯟ ꯇꯋꯥꯔꯗ ꯏꯅꯣꯈꯗ꯭ꯔꯥ ꯑ ꯁꯨꯃꯥꯏꯅ ꯇꯧꯗꯤ ꯃꯣꯏꯅꯣ ꯀꯗ꯭ꯔꯥ ꯍꯥꯏꯕ ꯋꯥꯈꯜꯗ ꯑꯃ ꯂꯥꯛꯌꯦꯗꯅ ꯑꯗꯨ ꯍ
ꯑꯃꯨꯛꯀ ꯅꯝꯕꯔ ꯋꯥꯟ ꯇꯧꯅꯤꯡꯟꯈ꯭ꯔꯦ
ꯀꯂ ꯅꯪꯁꯨꯣ
ꯀꯔꯤꯁꯨ ꯇꯥꯎꯅꯤꯡꯗꯦ ꯍꯧꯖꯤꯛꯀꯥꯟ
ꯎꯝ ꯑꯗꯨꯗꯣ
ꯇꯥꯟꯥꯟꯕꯁꯨꯣ
ꯎꯝ ꯑ ꯕꯨꯛ ꯐꯤꯦꯔꯗꯣ ꯀꯦꯖꯤ ꯑꯃꯗ ꯆꯥꯃꯉꯥꯗꯒꯤ ꯆꯥꯃꯉꯥꯅꯤ ꯍꯥꯏ ꯌꯥꯏꯑꯦꯗꯅ ꯁꯤꯗꯤꯦ
ꯍꯣꯏ ꯌꯥꯏ
ꯑꯉꯥꯡ ꯑ ꯑꯉꯥꯡꯒꯤꯗꯤ ꯈꯔ ꯍꯣꯡꯉꯦ ꯆꯥꯛ ꯑꯍꯨꯝ꯭ꯔꯥ ꯍꯥꯏꯕꯅꯤ
ꯑꯣ
ꯅꯪ ꯂꯩ ꯂꯩꯔꯤꯁꯨ ꯂꯑꯕꯅ ꯐꯥꯑꯗ ꯅꯪꯒꯤ ꯅꯪꯒꯤ ꯑꯉꯥꯡꯒꯤꯁꯨ ꯑꯃꯗꯤꯗꯤ ꯍꯥꯏꯕꯗꯤ ꯃꯥ ꯌꯥꯔ ꯀꯥꯟꯅ ꯑꯗꯨꯝ ꯑꯇꯣꯞꯄ ꯃꯣꯏ ꯌꯥꯝ ꯍꯥꯏꯕꯗꯣ ꯑꯉꯥꯡꯗꯒꯤꯣꯏ ꯈ꯭ꯋꯥꯏꯗꯒꯤ ꯑꯉꯥꯡꯗꯒꯤ ꯂꯩꯔꯇꯣꯞꯄ ꯄꯥꯕ ꯍꯥꯏꯗ꯭ꯔꯁꯨ ꯑꯗꯨꯣ ꯄꯤꯛꯆꯔꯁꯤꯡꯗꯣ ꯑꯗꯨꯝ ꯎꯠꯂꯒ ꯂꯩꯌꯦꯦ
ꯑꯣ ꯍꯣꯏ ꯃꯣꯏ